ꯍꯂꯣ
ꯍꯜꯂꯣ
ꯍꯜꯂꯣ
ꯎꯝ ꯇꯥꯔꯕꯣ
ꯑꯣ ꯇꯥꯏ ꯇꯥꯏ ꯐꯖꯅ ꯇꯥꯕꯔꯣ
ꯎꯝ ꯇꯥꯔꯦ ꯇꯥꯔꯦ ꯍꯤꯞꯄꯒ ꯂꯩꯔꯦ
ꯍꯥꯥ
ꯇꯨꯝꯃꯒ ꯂꯩ ꯂꯩꯔꯦ
ꯎꯝ ꯀꯥꯔꯤꯃꯊꯦꯜ ꯆꯒꯦ
ꯉꯥꯅꯨ ꯆꯥꯏꯌꯦ ꯉꯥꯁꯤ
ꯎꯝ ꯌꯥꯝ ꯍꯥꯎꯕꯅꯤꯅꯦ
ꯍꯥꯎꯋꯦ ꯍꯣꯏ ꯅꯣꯡ ꯆꯨꯨꯕꯔꯣ
ꯎꯝ ꯅꯣꯡ ꯀ ꯍꯧꯖꯤꯛꯀꯤ ꯉꯥꯛꯂꯦꯞꯂꯤꯌꯦ
ꯎꯝ
ꯃꯤꯅꯤꯠ ꯃꯉꯥ ꯇꯔꯥꯃꯨꯛꯇꯤ ꯐꯥꯔꯝꯃꯅꯤ ꯅ ꯂꯦꯞꯈꯤꯕ
ꯎꯝ
ꯑ
ꯅꯪꯗꯤ ꯀꯩ ꯃꯊꯦꯜ ꯆꯥꯈꯔꯒꯦ
ꯀꯩ ꯆꯥꯔꯝꯗꯧ ꯃꯥꯡꯒꯦ
ꯈꯪꯗꯦ ꯀꯥꯡꯁꯣꯏꯒꯨꯝꯕ ꯆꯥꯔꯝꯒꯗꯕ ꯃ ꯃꯥꯜꯂꯤ
ꯅꯪꯅꯪ ꯉꯁꯥꯏ ꯉꯥꯅꯨ ꯏꯆꯥꯅꯤ ꯍꯥꯏꯔꯛꯄꯅꯤꯅ ꯑꯩꯁꯨ ꯉꯥꯅꯨꯗꯤ ꯍꯦꯟꯕ ꯑꯃ ꯆꯥꯏꯌꯦ
ꯍꯥꯎꯅ ꯆꯦꯊꯔꯦꯅ ꯑꯗꯨꯗꯤ
ꯍꯥꯎꯅ ꯁꯦꯠꯊꯔꯦ ꯑꯗꯨ ꯈꯪꯗꯦ ꯅꯨꯄꯤ ꯂꯩꯁꯥꯕꯤꯁꯤꯡꯅꯗꯤ ꯆꯥꯒꯟꯗꯕꯅꯤ
ꯎꯝ
ꯅꯅꯦ ꯆꯥꯗꯕ ꯑꯣꯏꯔꯗꯤ ꯅꯨꯡꯉꯥꯏꯔꯦ ꯄꯨꯟꯕꯤꯔꯣ
ꯎ
ꯌꯨꯝꯗꯔꯣ
ꯑꯥꯎ
ꯅ ꯀꯅꯥ ꯀꯅꯥ ꯂꯩꯒꯦ
ꯏꯇꯣꯝꯗ ꯇꯨꯃꯤꯌꯦ
ꯍ
ꯇꯣꯝꯗꯅꯦ
ꯎꯝ ꯑꯩꯁꯨ ꯇꯣꯝꯇꯅꯦ ꯏꯁꯩ ꯑꯃ ꯐꯖꯕ ꯑꯃ ꯁꯨꯝꯕꯤꯔꯣꯑꯣ ꯑꯗꯨꯅ ꯐꯖꯅ ꯇꯨꯝꯒꯤꯒꯦ
ꯏꯁꯩ ꯀ ꯍ ꯆꯗꯦꯗ
ꯇꯨꯝꯕꯒꯩ ꯌꯥꯗꯕꯁꯤꯗꯀꯣ
ꯏꯁꯁꯥꯏ ꯍꯥꯏꯩꯇ ꯅꯣꯏꯅ ꯍꯥꯏꯩꯔꯝꯒꯅꯤ ꯅꯣꯏꯅ ꯁꯥꯠꯂꯛꯎꯅꯦ
ꯍꯁ ꯍꯩꯇꯕꯒꯤ ꯅꯉꯣꯟꯗ ꯍꯥꯏꯒꯦ ꯍꯩꯌꯦ ꯅꯨꯡꯁꯥꯗꯤ ꯍꯥꯏꯣꯏ ꯍꯥꯏꯌꯦꯗꯤ ꯉꯁ ꯆꯈ꯭ꯔ
ꯎꯝ ꯎꯝ
ꯕꯣ ꯌꯦꯡꯗ꯭ꯔꯣ ꯕꯣ ꯌꯦꯡꯉꯣꯏꯗ꯭ꯔꯣ
ꯌꯦꯡꯉꯣꯏꯗ
ꯀꯩꯒꯤꯅ ꯕꯣꯠ ꯏꯟꯇꯔꯦꯁ ꯂꯩꯇꯕ꯭ꯔꯣ
ꯂꯩꯌꯦꯦ ꯑꯩꯅ ꯁꯞꯄꯣꯔꯠ ꯇꯧꯕꯗꯁꯨ ꯅꯥꯗ꯭ꯔꯑꯕ
ꯑꯣꯔꯕꯔꯕꯣ
ꯍꯥꯥ
ꯄꯈ꯭ꯔꯕ ꯂꯩꯍꯧꯈ꯭ꯔꯕꯕ
ꯑꯃꯨꯛ ꯁꯅꯥꯀꯅꯤꯗ ꯑꯩꯈꯣꯏꯅ ꯋꯤꯟꯅꯔ ꯀꯥꯗꯣꯏꯔꯤꯅꯦ
ꯎꯝ ꯀꯩꯔꯝꯅ ꯍꯥꯏꯗ꯭ꯔ
ꯎꯝ ꯍꯥꯏꯔꯣꯏꯗ
ꯀꯩꯒꯤ
ꯍꯥꯏꯅꯤꯡꯗꯦ ꯅꯣꯏꯅ ꯑꯃꯨꯛ ꯁꯞꯄꯣꯔꯠ ꯇꯧꯅꯤꯡꯒꯅꯦꯕ
ꯇꯧꯅꯤꯡꯉ꯭ꯔ ꯑꯩꯒꯤꯗꯤ ꯂꯩꯍꯧꯈ꯭ꯔꯕꯅꯤ
ꯎꯝ ꯅꯣꯏ ꯍꯥꯟꯅ ꯍꯥꯏꯔꯒꯦ ꯑꯗꯨꯗꯤ
ꯑꯩꯒꯤ ꯇꯤꯝꯗꯤ ꯂꯩꯍꯧꯈ꯭ꯔꯦ ꯑꯗꯨꯅ
ꯑꯣ ꯁꯤꯈ꯭ꯔꯕꯣ
ꯎꯝ ꯄꯣꯍꯔꯦ ꯎꯝ
ꯑꯣ ꯑꯣ
ꯌꯦꯈ ꯉꯔꯦꯗ
ꯑꯣꯏꯗꯕꯗ ꯑꯗꯨꯝ ꯁꯞꯄꯣꯔꯠ ꯇꯧꯔꯒ ꯂꯩ ꯑꯗꯨꯕꯨ
ꯐꯈꯤ ꯅꯣꯛꯅꯤꯡꯉꯤ ꯅꯪꯒꯤ ꯋꯥꯔꯤꯦ
ꯑꯣꯏꯒꯗꯕ ꯈꯟꯕ ꯇꯧꯕꯅꯤꯅꯦ ꯑꯣꯏꯗꯕꯗ ꯈꯟꯕꯗ ꯑꯗꯨꯝ ꯁꯤꯕ ꯇꯥꯔꯔꯕ
ꯎꯝ
ꯇꯨꯝꯕꯨꯨ ꯁꯨꯝꯗ꯭ꯔ
ꯎꯝ
ꯊꯗ
ꯍꯥꯏ ꯍꯥꯏꯕ ꯅꯠꯇꯦꯗ
ꯎꯝꯝ
ꯎꯝ ꯅꯣꯡ ꯌꯥꯝ ꯆꯨꯕ ꯃꯈꯣꯟꯜ ꯃꯥꯜꯂꯦꯗ ꯅꯪꯉꯣꯟꯗ
꯭ꯌꯨꯗꯤꯤꯗꯣ
ꯀꯩ ꯃꯈꯣꯟ ꯅꯪ ꯍꯥꯞꯄ꯭ꯔꯣ
ꯍꯥꯥ
ꯅ ꯑꯦꯔ ꯄ ꯁꯥ ꯍꯥꯕ꯭ꯔꯣ
ꯑꯦ ꯄꯁꯣꯁꯤ
ꯍꯥ
ꯑꯦ ꯄ ꯁꯥ ꯍꯥꯞꯄꯦꯕ
ꯎꯝ ꯑꯗꯨꯒꯤ ꯑꯣꯏꯔꯝꯃꯅꯦ ꯅꯣꯡ ꯃꯈꯣꯟꯜꯒꯨꯝꯕ ꯌꯥꯝ ꯇꯥꯏꯑꯕ
ꯎꯝ ꯅꯣꯡꯗꯤ ꯇꯥꯗꯦꯗ ꯍꯣꯏ ꯅꯣꯡ ꯒꯃꯀꯤ ꯎ ꯏꯁꯤꯡꯒꯤ ꯗ꯭ꯔꯣꯞꯇꯣ ꯇꯦꯛ ꯇꯦꯛ ꯇꯧꯕ ꯃꯈꯣꯟ ꯑꯃꯅꯤ ꯑꯅꯤꯗꯤ ꯇꯥꯏꯀꯣ ꯅꯤꯡꯕꯗ ꯎꯝ ꯎꯝ ꯎꯝ ꯎꯝ ꯎꯝ ꯎꯝ ꯎꯝ ꯎꯝ ꯎꯝ ꯀꯗꯧꯔꯤꯒꯦ ꯍꯧꯖꯤꯛꯀꯥꯟꯗꯤ ꯀꯩ ꯀꯩ ꯀꯩ ꯊꯕꯛ ꯇꯧꯔ ꯂꯩꯒꯦ
ꯀꯩꯝ ꯇꯧꯗꯦꯗ ꯍꯟꯗꯛꯇꯤ ꯂꯧ ꯂꯤꯡꯕ ꯂꯣꯏꯔꯕꯣ ꯐꯣꯟ ꯌꯦꯡꯉ ꯑꯗꯨꯝ ꯂꯩꯔꯦ ꯌꯨꯝꯗ
ꯑꯣ ꯊꯕꯛ ꯌꯥꯝ ꯀꯜꯂꯤꯅ
ꯀꯟꯗꯦꯗ ꯂꯥꯏꯔꯕ ꯑꯣꯏꯔꯨꯕꯅꯤꯅ ꯀꯟꯗ꯭ꯔꯕꯁꯨ ꯌꯥꯗꯦꯗꯣ
ꯃꯥꯟꯅꯩꯗ ꯑꯩꯈꯣꯢꯁꯨ ꯂꯥꯏꯔꯕ ꯃꯤꯅꯤ ꯀꯩꯅꯣ ꯑꯩꯈꯣꯏꯗꯤ ꯂꯧ ꯍꯧꯗ ꯉꯥꯏꯔꯤ
ꯎꯝ
ꯑꯩꯈꯣꯏꯔꯣꯝꯒꯤ ꯍꯥꯏꯇꯥꯔꯦ ꯎꯝ ꯀꯩꯅ ꯁꯔꯣ ꯀꯗꯣ
ꯎꯝ
ꯃꯨꯠ ꯑꯣꯐꯇ ꯂꯩꯕ ꯃꯥꯂꯨꯗ ꯏꯔꯥꯡ ꯂꯥꯡꯗꯦꯗ ꯀꯗꯧ ꯑꯗꯨ ꯌꯥꯝ ꯁꯣꯡꯍ ꯅꯕꯨꯝ
ꯎꯝ ꯀꯩꯝ ꯇꯧꯗꯦꯗ ꯃꯦꯁꯦꯖ ꯂꯥꯛꯄꯒꯤ ꯃꯦꯁꯦꯖ ꯌꯦꯡꯉꯝꯃꯤꯅꯤ
ꯎꯝ ꯍꯉꯒꯤꯁꯤꯦꯂ ꯑꯕꯣ
ꯎꯝ
ꯔꯧ ꯔꯣ ꯃꯨ ꯈꯅꯦ ꯂꯩ ꯑꯃꯨꯀꯣ
ꯑ ꯍꯌꯦꯡ ꯆꯔꯁ ꯀꯥꯕ ꯂꯥꯛꯑꯣ ꯍꯥꯏꯅ ꯇꯦꯛꯁ ꯊꯥꯔꯛꯄ
ꯎꯝ ꯎꯝ
ꯉꯁꯤꯗꯤ ꯀꯥꯏ ꯆꯠ ꯀꯦ
ꯑꯩꯕꯨꯔꯣ
ꯎꯝ
ꯀꯔꯤꯁꯨ ꯆꯠꯇꯦꯗ ꯊꯨꯛ ꯊꯨꯛ ꯎꯝ ꯌꯨꯝꯗ ꯑꯗꯨꯝ ꯂꯩꯗ ꯎꯝ ꯊꯣꯏꯗꯣꯛꯄ ꯆꯠꯇꯦ
ꯐꯔꯤꯗ ꯂꯩ
ꯎꯝ
ꯃꯤꯔ꯭ꯦꯝꯅꯤ
ꯎꯝ ꯌꯨꯝꯒꯤ ꯃꯤꯔꯦꯝ ꯑꯣꯏꯕꯁꯨ ꯅꯨꯡꯉꯥꯏꯕꯅꯤ
ꯎꯝ ꯑꯗꯨ ꯑꯗꯨꯃꯥꯏ ꯍꯥꯏ ꯇꯥꯔꯦ ꯋꯥꯔꯤ ꯐꯖꯅ ꯁꯥꯔꯛꯇꯦ ꯅꯪꯁꯨ ꯂꯩꯁꯥꯕꯤ ꯅꯡꯁꯨ ꯀꯩꯅꯣ ꯇꯨꯃꯤꯟꯅ ꯂꯩ
ꯋꯥꯔꯤ ꯍꯥꯏꯅꯤꯡꯉꯥꯏ ꯂꯩꯇꯦꯗ
ꯎꯝ
ꯋꯥ ꯉꯥꯡꯕ ꯍꯩꯇꯦ
ꯍꯌꯦꯡꯒꯤ ꯅꯣꯏ ꯀꯔꯤ
ꯈꯪꯗꯦꯗ ꯈꯪꯅꯗꯕꯒꯤ ꯑꯣꯏꯔꯤꯕ꯭ꯔꯥ ꯈꯪꯗꯦꯗ
ꯈꯟꯅꯔꯗꯤ ꯌꯥꯝ ꯍꯩꯕꯅꯦ ꯈꯔ ꯈꯟꯅꯔꯁꯤꯔꯣ ꯁꯥꯎꯅꯔꯗꯤ ꯋꯥꯗ ꯄꯔꯦ ꯄꯔꯦ ꯄꯔꯦ ꯉꯥꯡꯉꯛꯀꯅꯤ
ꯁꯥꯎꯅꯅꯤꯡꯉꯥꯏ ꯀꯃꯥꯏꯅ ꯍꯥꯟꯅ ꯁꯥꯎꯅꯍꯟꯗꯣꯏꯅꯣ ꯈꯪꯗꯦꯅꯦ
ꯈꯪꯗꯦ ꯑꯩꯁꯨ ꯁꯦꯀꯦꯟꯗ ꯋꯥꯔꯗ ꯍꯨꯝꯐꯨ ꯐꯨꯗꯩ ꯍꯥꯏꯗꯅ ꯍꯧꯕꯦꯔ ꯍꯧꯔꯅꯤꯗꯨꯝ ꯍꯦꯛꯇ ꯅꯤꯖꯤꯡ ꯅꯤꯖꯤꯡ ꯍꯦꯛꯇꯥ ꯍꯥꯏꯒꯗꯕꯅꯤ ꯀꯩꯅꯣ ꯅꯤꯄꯥꯅ ꯈꯛꯇ ꯍꯧꯅꯤ ꯍꯥꯏ ꯅꯤꯡꯉꯥꯏ ꯂꯩꯇꯦ ꯀꯩꯅꯣ ꯅꯨꯄꯤ ꯅꯨꯄꯥ ꯔꯥꯏꯠ ꯂꯣꯏ ꯃꯥꯟꯅꯔꯦ ꯍꯥꯏꯔꯤꯗꯨꯗꯤ
ꯅꯨꯄꯥꯅ ꯍꯦꯟꯅ ꯂꯩꯕ ꯍꯥꯏꯇꯥꯔꯦ
ꯎꯝ ꯂꯩꯇꯦ ꯂꯩꯇꯦ ꯑꯩꯒꯤ ꯃꯤꯠꯇꯤ ꯆꯞ ꯃꯥꯟꯅꯩ ꯑꯥꯁ ꯋꯥꯔꯤꯕꯨꯅꯤ ꯀꯣ ꯍꯌꯦꯡꯋꯥꯏꯅ ꯅꯨꯄꯤꯊꯤꯔꯒ ꯍꯦꯛ ꯐꯨꯕ ꯍꯧꯒꯗꯕꯅꯤ ꯅꯨꯃꯤꯗꯥꯡꯗꯒꯤ
ꯑꯦ ꯑꯦ ꯑꯦ
ꯎ ꯎ ꯎ
ꯋꯥ ꯉꯥꯡꯕꯗꯨꯗꯤ ꯍꯩꯒꯗꯕ ꯃꯥꯜꯂꯦ ꯅꯣꯡ ꯀꯩ ꯍꯥꯏꯒꯦꯔꯥ ꯅꯨꯡꯗꯥꯡ ꯑꯣꯏꯕꯅꯤꯅ ꯍꯥꯏꯕ ꯇꯟꯕꯒꯤ ꯑꯣꯏꯔꯝꯒꯅꯤ ꯅꯪꯗꯣ
ꯑꯦ ꯅꯨꯡꯗꯥꯡ ꯑꯣꯏꯁꯨ ꯀꯥꯏꯗꯦꯗ ꯀꯔꯤ ꯀꯥꯏꯕ ꯂꯩ
ꯑꯦꯁ ꯊꯥꯖꯗꯕ
ꯑꯩꯒꯤꯗꯤ ꯑꯀꯥꯏꯕ ꯂꯩꯇꯦ ꯀꯅꯥꯝꯇꯅ ꯇꯥꯔꯣꯏꯌꯦ
ꯍꯧꯖꯤꯛ ꯍꯥꯏꯗꯣꯛꯑꯣꯔ
ꯎꯝ
ꯌꯥꯝ ꯀꯤꯅ ꯉꯥꯡꯕ ꯃꯥꯜꯂꯦ ꯅꯪ
ꯀꯅꯥꯕꯨ ꯀꯤꯔꯨꯗꯣꯏꯅꯣꯅꯦ ꯂꯩꯁꯥꯕꯤ
ꯎꯝ ꯎꯝ
ꯎꯝ ꯇꯨꯝꯕꯨ ꯇꯨꯝꯅꯤꯡꯉꯛꯇꯧꯔꯦꯗ ꯅꯪꯒ ꯐꯣꯟ ꯇꯧꯕꯁꯤꯗꯤ ꯏꯅꯔꯖꯤꯇꯤꯛ ꯑꯣꯏꯒꯗ꯭ꯔꯥ ꯈꯜꯂꯒ ꯎꯏꯅꯤꯡꯉꯥꯛ ꯑ
ꯑꯗꯨꯃꯥꯏꯅ ꯇꯧꯔꯛꯀꯅꯤ
ꯎꯝ ꯑꯗꯨꯃꯥꯏꯅ ꯇꯧꯅꯨ ꯌꯥꯝ ꯋꯥꯠꯂꯤ ꯇꯨꯝꯒꯗꯕ ꯃꯇꯝ ꯕꯣꯜ ꯌꯦꯡꯗꯣꯏꯅꯤ ꯑꯣꯏꯅꯤꯡꯉꯛꯀꯅꯤ ꯋꯥꯔꯤꯗꯣ ꯈꯒꯥ ꯅꯨꯡꯉꯥꯏꯕ ꯁꯥꯔꯛ ꯑꯣꯁꯦ ꯗꯗꯥꯥ ꯇꯒꯦ ꯍꯥꯏꯒꯦꯗꯤ
ꯑꯣ ꯑꯣ ꯋꯥꯔꯤ ꯍꯩꯇꯦ
ꯀꯩꯇꯥ ꯌꯥꯕꯔꯣ ꯍꯩꯌꯨꯅꯦ ꯀꯔꯤꯅꯣ